ꯍꯜꯂꯣ
ꯇꯥꯎ
ꯏꯇꯥꯎ ꯇꯥꯔꯕꯔꯣ ꯏꯇꯥꯎ
ꯑꯥ ꯊꯤꯈꯤꯁꯦ ꯏꯇꯥꯎ ꯀꯔꯤ ꯆꯥꯔꯤꯅꯣ
ꯏꯇꯥꯎ ꯀꯩꯌꯝ ꯆꯥꯗꯦꯗ ꯏꯇꯥꯎ ꯀꯔꯤ ꯆꯥꯔ ꯂꯩꯗꯣꯔꯤꯒꯦ ꯂꯥꯏꯔꯕꯅ ꯄꯠ ꯇꯠꯂꯕꯁꯤꯗ ꯆꯥꯅꯕ ꯂꯩꯇ꯭ꯔꯦ ꯏꯇꯥꯎ ꯆꯥꯔꯥ ꯍꯦꯜꯂꯦ
ꯀꯔꯤꯅꯣ ꯏꯇꯥꯎ ꯅ ꯂꯥꯏꯔꯔꯤꯁꯤꯕꯣ ꯊꯥ ꯍꯧꯕꯗ ꯉꯥꯏꯔꯤ
ꯊꯥ ꯍꯧꯕꯗ ꯉꯥꯏꯔꯤ ꯏꯇꯥꯎ ꯂꯥꯏꯔꯔꯦꯉꯣ ꯄꯩꯁꯥꯁꯦ ꯃꯤꯒꯤ ꯁꯤꯡꯗꯣꯔꯝ ꯈ꯭ꯋꯥꯡ ꯀꯣꯟꯗꯅ ꯈꯔ ꯑꯃ ꯁꯤꯡꯗꯣꯛꯈꯤ ꯈꯔ ꯑꯃ ꯊꯥꯗꯣꯛꯈꯤ
ꯀꯔꯤ ꯇꯧꯕꯗ ꯄꯩꯁꯥ ꯂꯣꯏꯔꯤꯅꯣ
ꯈꯪꯗꯦ ꯈꯪꯗꯦ ꯄꯩꯁꯥꯁꯦ ꯑꯃꯨꯛ ꯄꯥꯏꯍꯧꯗ꯭ꯔꯦ
ꯑꯩꯒꯤ ꯏꯇꯥꯎ ꯀꯥꯏꯀꯨꯗꯨꯕꯨ ꯂꯥꯏꯔꯤꯛ ꯂꯥꯏꯁꯨ ꯈꯔ ꯄꯥꯕ꯭ꯔꯣ
ꯄꯥꯗꯦꯗ ꯂꯥꯏꯔꯤꯛꯁꯦ ꯏꯇꯥꯎ ꯂꯥꯏꯔꯤꯛ ꯎꯗ ꯀꯨꯏꯔꯦ
ꯑ
ꯏꯇꯥꯎꯗꯤ ꯂꯥꯏꯔꯤꯛ ꯈꯔ ꯄꯥꯔꯦ ꯄꯥꯎꯇꯥꯏꯗ
ꯑꯁ ꯄꯥꯗꯦꯗ
ꯍꯥꯥ
ꯄꯥꯗꯦꯕ ꯇꯨꯝꯕꯅꯦ ꯆꯥꯕꯅꯦ ꯂꯥꯡꯕꯅꯦ ꯇꯧ ꯂꯩꯔꯦ
ꯑꯦꯛꯖꯥꯝ ꯑꯦ ꯀꯩꯅꯣ ꯅꯣꯏ ꯀꯩꯅꯣ ꯇꯧꯗ꯭ꯔꯣ ꯀꯔꯤ ꯅꯣꯏ ꯑ ꯅꯣꯏ ꯐꯣꯔꯠ ꯏꯌꯥꯔꯒꯤ ꯑꯦꯛꯖꯥꯝ ꯋꯥꯠꯂꯤꯕ꯭ꯔꯣ
ꯑꯩ ꯇꯧꯗꯤꯌꯦ ꯀꯣꯂꯦꯖ
ꯀꯣꯂꯦꯖ ꯇꯧꯗꯦ
ꯎꯝ
ꯀꯔꯝ ꯃꯊꯪ ꯆꯍꯤ ꯇꯧꯗꯣꯏꯕ
ꯇꯧꯔꯔꯣꯏ ꯀꯩꯅꯣ
ꯑꯗꯨ ꯑꯗꯨ ꯑꯗꯨꯗ ꯅꯪ ꯀꯩꯗꯧ ꯅꯪ ꯀꯩꯗꯧ ꯂꯩꯗꯣꯏꯅꯣ ꯑꯗꯨꯗ
ꯅꯨꯄꯤ ꯊꯤꯔꯒ
ꯅꯨꯄꯤ ꯊꯤꯔꯒ
ꯎꯝ
ꯅꯨꯄꯤ ꯊꯤꯔꯒ ꯂꯩꯒꯦꯕ
ꯎꯝ
ꯀꯩꯗꯧꯕꯩꯅꯣ ꯍꯥꯏꯁꯦ ꯌꯥꯏꯌꯦ ꯑꯣ ꯑꯃꯗꯨꯒ ꯑꯣꯏꯔꯗꯤ ꯄꯨꯜꯂꯨꯅꯨꯀꯣ
ꯑꯩ ꯈꯪꯗꯦ ꯈꯪꯗꯦ ꯇꯨꯝꯕ ꯌꯥꯕꯖꯥꯠ ꯅꯠꯇꯦ ꯀꯤꯖꯩꯅꯦ ꯄꯥꯝꯗꯦ
ꯎꯝ ꯑꯃ ꯗꯨꯗꯤ ꯄꯨꯟ ꯌꯥꯗꯦ ꯑꯃꯗꯨ ꯄꯨꯜꯂꯗꯤ ꯅꯪ ꯅꯪ ꯀꯩꯅꯣ ꯑꯣꯏꯔꯝꯕꯗꯒꯤ ꯂꯩꯈꯥ ꯇꯥꯔꯝꯕꯗꯒꯤ ꯃꯥꯡꯕ ꯍꯥꯏꯗꯨꯣ ꯑꯣꯏꯗꯣꯏꯅꯤ
ꯑꯁ ꯕꯦꯔꯥꯅꯤꯅꯦ ꯇꯥꯏ ꯁꯥꯡꯦꯣ
ꯍꯦꯍꯦꯍꯦ ꯖꯤꯅ ꯇꯔꯦ
ꯑꯩꯂ ꯆꯃꯒꯦ
ꯅꯪꯗꯤ ꯗꯥꯏꯔꯦꯛ ꯍꯦꯛꯇ ꯍꯥꯏꯔꯦꯅꯦ
ꯗꯥꯏꯔꯦꯛꯅꯦꯍꯦ ꯇꯤꯀꯦ ꯄꯨꯟꯕ ꯃꯤ ꯑꯝꯇ ꯖꯦꯜ ꯆꯪꯗꯕ ꯌꯥꯎꯗꯦꯀꯣ
ꯃꯥ ꯃꯥꯅ ꯆꯪꯍꯟꯂꯦꯗꯣ
ꯃꯥꯅ ꯂꯣꯏ ꯊꯖꯟꯂꯤꯅꯤ ꯊꯖꯟꯕꯗꯤ
ꯊꯥꯖꯤꯜꯂꯦ ꯑꯗꯣ ꯑꯗꯨꯗ ꯂꯩꯍꯧꯅꯦ ꯑꯗꯨꯗ ꯂꯩꯍꯧꯕꯅꯦꯗ ꯑꯗꯨ ꯇꯧꯕꯅꯦ ꯑꯗꯨ ꯇꯧꯕꯅꯦꯅ
ꯉꯔꯥꯡ ꯅꯍꯥꯟꯗꯒꯤ ꯀꯩꯝ ꯇꯧꯍꯧꯗꯕꯗꯣ ꯃꯥ ꯍꯦꯛ ꯆꯠꯈꯤꯕꯒ ꯇꯝꯅꯩ ꯍꯥꯏꯕ ꯌꯦꯡꯉꯣ
ꯑꯗꯨꯅꯦ ꯍꯥꯏꯖꯦ
ꯑꯩ ꯆꯤꯡꯅꯕ ꯌꯕ ꯈꯔ ꯂꯩꯌꯦ
ꯈꯔ ꯆꯤꯡꯅꯕ ꯌꯥ ꯁꯤ ꯕꯤ ꯑꯥꯏ ꯒꯨꯝꯕ ꯑꯣꯏꯔꯝꯗꯣꯏ ꯖꯥꯠꯅꯤꯗ
ꯏꯗ
ꯇꯤꯀꯦ ꯀꯥꯖꯦ ꯂꯣꯟꯅ ꯁꯦꯀ꯭ꯔꯦꯠ ꯑꯦꯖꯦꯟ ꯊꯕꯛ ꯇꯧ ꯂꯩꯔꯝꯗꯣꯏ ꯄꯣꯠꯅꯤꯗ
ꯍ
ꯌꯨꯝꯗꯗꯤ ꯌꯨꯝꯗꯗꯤ ꯊꯣꯛꯑꯔꯣꯏꯗ꯭ꯔꯣ
ꯌꯨꯝꯗ ꯊꯣꯛꯑꯔꯣꯏ ꯃꯊꯪ ꯃꯊꯪ ꯊꯥꯗ
ꯃꯊꯪ ꯊꯥꯗ
ꯎꯝ
ꯃꯊꯪ ꯊꯥ ꯊꯣꯛꯑꯒ ꯀꯔꯝ ꯀꯥꯟ ꯍꯜꯂꯛꯇꯣꯏꯕ ꯑꯃꯨꯛ ꯆꯪꯉꯛꯇꯣꯏꯕ
ꯏꯟꯅ ꯆꯅ ꯀ ꯂꯩ ꯌꯥꯗ ꯑ ꯐꯦ ꯐꯠ ꯊꯣꯛꯑ ꯐꯠ ꯆꯪꯉꯛꯀꯅꯦꯕ
ꯑꯣ ꯌꯨꯝꯗ ꯀꯩ ꯊꯕꯛ ꯂꯩꯔꯃꯣ
ꯀꯩ ꯀꯩ ꯇꯧꯕ ꯌꯕ ꯈꯔ ꯗ꯭ꯔꯥꯏꯐꯤꯡ ꯂꯥꯏꯁꯦꯟ ꯅꯨꯡꯁꯦꯟ ꯄꯥꯁꯄꯣꯔ ꯅꯨꯡꯄꯣꯠ ꯈꯔ ꯍꯥꯡꯉꯨꯒꯦ ꯇꯧꯅꯦ
ꯌꯦ
ꯀꯩꯅꯣꯝ ꯀꯩꯅꯣꯝ ꯐꯠ ꯀꯄ ꯌꯥꯅ ꯌꯥꯗ
ꯃꯗꯨꯁꯨ ꯌꯥꯏ ꯃꯗꯨꯨꯁꯨ ꯌꯥꯏ
ꯃꯤꯑꯃ ꯑꯣꯏꯔꯗꯤ ꯃꯤ ꯑꯃ ꯑꯣꯏ ꯀꯩꯅꯣꯗꯣ ꯁꯦꯝꯖꯟꯗꯧꯒꯤ ꯇꯧꯔꯦ
ꯍꯣꯏ ꯍꯣꯏ ꯑꯩꯈꯣꯏ ꯑꯉꯥꯡꯗꯩ ꯑꯍꯟ ꯑꯣꯜꯂꯛꯄꯒꯤ ꯀꯩꯀꯩ ꯈꯔ ꯁꯦꯝꯗꯣꯛ ꯁꯦꯝꯖꯤꯟ
ꯀꯟꯇ꯭ꯔꯤ ꯀꯟꯇ꯭ꯔꯤ ꯂꯥꯜꯂꯛꯇꯣꯔꯕꯅꯤꯅ
ꯍꯣꯏꯅꯦ ꯀꯟꯇ꯭ꯔꯤ ꯀꯟꯇ꯭ꯔꯤ ꯂꯥꯛꯇꯣꯏꯅꯣ ꯄꯣꯠꯇꯣ
ꯎꯝ ꯌꯥꯗ꯭ꯦ ꯑꯗꯥꯔꯅ ꯌꯥꯗ꯭ꯔꯦ
ꯎꯝ ꯑꯩ ꯌꯨꯝ ꯊꯣꯛꯂꯛꯑꯣꯅ ꯑꯃꯨꯛ ꯍꯥꯏ ꯂꯩꯔꯕꯅꯦ ꯌꯨꯝ ꯊꯣꯛꯂꯛ ꯌꯨꯝꯗ ꯑꯣꯏ ꯂꯩꯔꯦ ꯂꯥꯛꯑꯣꯅ ꯑꯩꯒꯤ ꯊꯣꯛꯈꯁꯤꯔꯁꯨꯝ ꯈꯜꯂꯝꯕ ꯑꯗꯩ ꯑꯃꯨꯛ ꯊꯣꯛꯑꯣꯏꯁꯤ ꯑꯗꯨꯨꯝ ꯈꯟꯕ ꯁꯨꯝ ꯇꯧ ꯂꯩ
ꯃꯥꯁꯇꯔ ꯇꯧꯁꯤꯜꯂꯨ ꯀꯩꯅꯣ
ꯃꯥꯁꯇꯔꯁꯨ ꯇꯧ ꯇꯜꯂꯤꯅꯦ ꯃꯥꯁꯇꯔ ꯇꯧꯔꯗꯤ ꯑꯃꯨꯛ ꯂꯥꯏꯔꯤꯛꯁꯤ ꯃꯥꯁꯇꯔꯁꯤ ꯃꯥꯏ ꯑꯃꯨꯛ ꯑꯣꯟꯁꯤꯟ ꯉꯝꯃꯣꯏ ꯑꯗꯨꯁꯨ ꯑꯃꯛ ꯑꯣꯟꯁꯤꯟ ꯉꯝꯃꯣꯏ ꯑꯗꯒꯤ ꯍꯌꯦꯡ ꯊꯕꯛ ꯀꯩꯀꯩ ꯑꯃꯨꯛ ꯄꯥꯕꯁꯨ ꯉꯝꯃꯣꯏ
ꯅꯪ ꯄꯥꯁꯨ ꯄꯥꯗꯦ
ꯄꯥꯎꯗꯤ ꯄꯥꯗꯦ ꯑꯗꯣ ꯄꯥꯅꯤꯡꯉꯛꯅꯦ ꯈꯔ ꯂꯩꯔꯗꯤ
ꯄꯥꯅꯤꯡꯉꯣꯏ ꯄꯥꯅꯤꯡꯉꯣꯁ ꯆꯞ ꯃꯥꯟꯅꯕꯅꯦ
ꯄꯥꯅꯤꯡꯉꯛꯇꯣꯏꯅꯤ ꯚꯥꯏ ꯑꯗꯨꯅ ꯃꯥꯁꯇꯔꯗꯨ ꯑꯃꯨꯛ ꯇꯧꯕ ꯂꯩ ꯇꯥꯔꯗꯤ ꯑꯃꯨꯛ ꯃꯥꯁꯇꯔ ꯇꯧꯕꯤꯗꯣꯏꯗꯤ ꯑꯃꯨꯛ ꯆꯍꯤꯗꯣ ꯑꯃꯨꯛ ꯊꯦꯡꯊꯈ꯭ꯔꯅꯤꯅꯦ ꯃꯥꯁꯇꯔ ꯍꯥꯏꯁꯦ ꯃꯥꯁꯇꯔꯗꯨꯗꯀꯥꯟꯗ ꯆꯍꯤ ꯑꯅꯤꯃꯨꯛ ꯆꯪꯈ꯭ꯔꯅꯤ ꯑꯗꯨꯒꯤ ꯁꯨꯝ ꯈꯜꯂꯤꯕꯅꯦ ꯑꯈꯣꯏ ꯕꯥꯅꯕꯨꯗꯤ ꯇꯧꯗꯧ ꯃꯈꯥ ꯇꯧꯗꯣ ꯈꯣꯠꯂꯣ ꯑꯗꯨꯝ ꯍꯥꯏꯔꯛꯑꯦ ꯍꯥ
ꯀꯩꯗꯧꯗꯣꯏꯅꯣ ꯑꯣꯖꯥ ꯑꯣꯏꯔ
ꯕꯦꯠ ꯁꯨ ꯚꯥꯏ ꯃꯥꯁꯇꯔ ꯂꯣꯏꯗ ꯌꯥꯔꯝꯃꯣꯏꯗ
ꯌꯥꯕꯅꯦ ꯒ꯭ꯔꯦꯖꯨꯌꯦꯠ ꯂꯣꯏꯔꯗꯤ
ꯕꯤ ꯑꯦꯠꯁꯦ ꯕꯦꯠ ꯂꯣꯏꯔꯒ ꯑꯣꯖꯥ ꯑꯣꯏꯔ ꯀꯔꯤ ꯇꯥꯛꯎꯗꯣꯏꯅꯣ ꯑꯩꯅ ꯁꯥꯇ꯭ꯔꯗ
ꯗꯔꯀꯥ ꯇꯥꯗꯦꯍꯦ
ꯀꯔꯤꯕꯨ ꯇꯥꯛꯎꯗꯣꯏꯅꯣꯗ ꯑꯗꯨꯕꯨꯗꯤ ꯌꯥꯅꯤ ꯚꯥꯏ ꯌꯥꯝ ꯁꯝꯕꯝꯗꯤ ꯂꯩ ꯑꯩꯈꯣꯏ ꯕꯥꯅ ꯄꯨꯔꯤꯕ ꯁ꯭ꯀꯨꯜꯗꯨꯗ ꯑꯣꯖꯥꯃꯨꯛ ꯑꯣꯏꯁꯤꯟꯕ
ꯌꯥꯏꯍꯦ ꯑꯗꯨꯃꯗꯤ
ꯌꯥꯝ ꯁꯝꯕꯗ ꯍꯥꯏꯇꯥꯔꯦ ꯊꯕꯛꯁꯤ ꯁꯨꯡꯂꯩ ꯂꯩꯇ꯭ꯔꯗꯤ ꯑꯗꯨꯅꯤ ꯑꯩꯅ ꯍꯥꯏꯔꯛꯇꯣꯏꯁꯤ ꯂꯥꯁꯇ ꯑꯈꯣꯏ ꯄꯥꯗ ꯍꯥꯏꯔꯒ ꯃꯥꯁꯦ ꯆꯍꯤ ꯑꯃꯅꯤꯁꯤꯗ ꯍꯥꯏꯗꯤ ꯀꯩꯅꯣꯝꯗꯤ ꯐꯪꯉꯅꯤꯗꯅ ꯃꯥꯁꯦ ꯆꯍꯤ ꯑꯃ ꯑꯅꯤꯁꯤꯗꯗꯤ ꯍꯥꯏꯗꯤ ꯆꯍꯤ ꯃꯥꯏ ꯃꯊꯛꯇ ꯑꯣꯖꯥꯁꯦ ꯍꯧꯖꯤꯛ ꯑꯍꯨꯝꯂꯥ ꯑꯅꯤꯔ ꯂꯩꯔꯤꯅꯦꯕ
ꯎꯝ
ꯃꯊꯪ ꯃꯊꯪ ꯂꯣꯏꯅꯔꯒ ꯄ꯭ꯔꯤꯟꯁꯤꯄꯥꯜ ꯀꯩꯀꯥ ꯄꯥꯔꯛꯄꯁꯤꯦ ꯃꯥꯁ ꯇꯨ ꯊꯥꯎꯖꯟ ꯊꯥꯔꯇꯤ ꯁ꯭ꯋꯥꯏꯗ ꯇꯥꯕ ꯌꯥꯏꯑꯕ ꯑꯗꯨꯃꯥꯏꯅ ꯄꯥꯏꯔꯛꯑꯗꯤ ꯑꯗꯨꯝ ꯀꯥꯟꯗ ꯑꯩꯁꯦ ꯊꯕꯛ ꯇꯧꯗꯅ ꯊꯕꯛ ꯇꯧꯗꯅ ꯂꯩ ꯇꯥꯔꯒꯗꯤ ꯆꯧꯀꯤꯗꯥꯔ ꯀꯩꯅꯣꯝꯃ ꯊꯣꯛ ꯍꯥꯞꯆꯤꯜꯂꯒ
ꯆꯣꯀꯤꯗꯥꯔ ꯑꯣꯏꯔꯣ
ꯑꯦ ꯆꯧꯀꯤꯗꯥꯔ ꯐꯧ ꯃꯤ ꯍꯧꯖꯤꯛ ꯂꯨꯄꯥ ꯀꯔꯤꯝ ꯇꯧꯗꯦ ꯂꯨꯄꯥ ꯀꯩꯅꯣ ꯆꯥꯔꯝꯃꯤ ꯀꯅꯣ ꯆꯧꯀꯤꯗꯥꯔ ꯊꯥ ꯑꯃꯒꯤ ꯂꯨꯄꯥ ꯂꯤꯁꯤꯡ ꯃꯥꯄꯟ ꯅꯤꯄꯥ ꯃꯥꯄꯟꯅꯤ ꯐꯪꯉꯤꯁꯦ ꯀꯔꯤꯝ ꯇꯧꯗꯕꯤꯗ
ꯑꯗꯨꯕꯨꯗꯤ ꯌꯥꯕ
ꯁꯣ ꯈꯇꯪ ꯁꯦꯟꯅ ꯂꯣꯏꯔꯦ
ꯌꯥꯏ ꯑꯣꯖꯥꯁꯦ ꯑꯩ ꯚꯥꯏ ꯄꯩꯁꯥ ꯁꯨꯡꯐꯝ ꯐꯪꯉꯣꯏꯗ ꯁꯔꯨꯛꯄꯨꯗꯤ ꯊꯥ ꯑꯃꯗ ꯂꯤꯁꯤꯡ ꯀꯨꯟ ꯑꯃ ꯀꯨꯟꯃꯥ ꯑꯃ ꯆꯥꯔ ꯂꯩꯕꯅ ꯐꯠꯇ꯭ꯔꯣ
ꯎꯝ
ꯑꯗ ꯑꯣꯏꯔꯛꯇ꯭ꯔꯗꯤ ꯍꯥꯏꯕ ꯋꯥꯅꯤꯀꯣ ꯁꯤ ꯄꯣꯠꯁꯦ ꯑꯗꯨ ꯈꯪꯗꯦ ꯏꯁꯥꯅ ꯑꯗꯨꯒ ꯁ꯭ꯋꯥꯏꯗ ꯊꯕꯛ ꯃꯆꯥ ꯑꯃ ꯇꯧꯔ ꯂꯩꯁꯤꯔ ꯑꯃꯨꯛ ꯈꯟꯕ ꯑꯩꯗꯣ ꯌꯨꯝꯗ ꯂꯩꯔꯒ ꯄꯩꯁꯥ ꯊꯣꯛꯇꯕꯤꯗ ꯁꯨꯝ ꯂꯩꯗꯣꯏ ꯁꯔꯨꯛꯄꯨꯗꯤ
ꯕꯦꯡ ꯀ꯭ꯂꯥꯛ ꯊꯥꯎ ꯀꯩꯅꯣ ꯕꯦꯡ ꯀ꯭ꯂꯥꯛ ꯗꯕꯜ ꯐꯥꯏ ꯗꯕꯜ ꯐ꯭ꯕꯥ
ꯕꯦꯡ ꯀ꯭ꯂꯥꯛꯇꯣ
ꯎꯝ
ꯊꯥꯒꯦꯗꯤ ꯇꯧꯕꯅꯤ ꯑꯗꯨ ꯌꯦ ꯍꯟꯗꯛꯇꯨ ꯌꯦꯡ ꯌꯥꯅꯤ ꯍꯥꯏꯗꯤ ꯃꯃꯥꯡꯗꯣ ꯌꯥꯗꯦꯕ ꯀꯩꯝꯇ ꯌꯥꯗꯦꯗꯤ ꯆꯍꯤ ꯁꯨꯗꯕꯩ ꯆꯍꯤ ꯁꯨꯗꯕꯩ ꯆꯍꯤ ꯀꯨꯟ ꯁꯨꯗꯗꯤ ꯊꯥ ꯌꯥꯗꯦꯕ ꯑꯗꯨꯝꯕꯗꯣ ꯕꯦꯡꯒꯤꯗꯤ ꯑꯗꯩ ꯕꯤꯡ ꯄꯤꯌꯣꯁꯨ ꯕꯦꯡꯄꯤꯌꯣꯁꯨ ꯑꯦꯁ ꯕꯤ ꯑꯥꯏ ꯀꯩꯀꯥ ꯂꯩꯕ ꯃꯈꯩꯁꯦ ꯀꯩꯅꯣ ꯇꯧꯗ ꯌꯥꯗꯦꯕ ꯆꯍꯤ ꯀꯨꯃꯥꯊꯣꯏ ꯌꯧꯗ ꯌꯥꯗꯦꯕ ꯃꯣꯏꯁꯦ ꯑꯩꯗꯨ ꯀꯨꯃꯥꯊꫭꯏ ꯑꯗꯨꯗꯣ ꯍꯟꯗꯛ ꯗꯤꯁꯦꯝꯕꯔ ꯁꯨꯗꯣꯏꯅꯦꯕ ꯑꯩ ꯑꯦꯀꯥꯗꯃꯤꯛꯇꯣ
ꯎꯝ
ꯃꯃꯥꯡꯗꯣ ꯑꯃꯅꯤ ꯗꯤ ꯌ ꯥꯏꯍ ꯌꯥꯕꯗꯣ ꯊꯥꯖꯤꯟꯗꯦꯕ ꯑꯩꯗꯣ
ꯑꯨ ꯀ꯭ꯂꯥ ꯇꯨ ꯌꯦ ꯂꯥꯛꯀꯦꯁꯨ ꯔꯨꯗꯅꯤ
ꯀꯥꯔꯤ
ꯕꯦꯡ ꯀ꯭ꯂꯥꯛꯇꯤꯁꯨ ꯀꯩ ꯂꯨꯗꯃꯦꯕ ꯇꯨꯂꯣꯞ ꯑꯗꯨꯨꯝ ꯆꯥꯎ
ꯍꯣꯏ ꯑꯗꯨꯁꯨ ꯌꯦꯡꯉꯁꯤꯅꯦ ꯈꯜꯂꯤꯁꯦ
ꯍꯧꯂꯛꯀꯤ ꯇꯥꯏ ꯃꯅꯤꯄꯨꯔꯗ ꯑꯗꯨꯝ ꯇꯥꯒꯣ ꯑꯗꯨꯅꯦ
ꯍꯣꯏ ꯍꯣꯏ ꯃꯅꯤꯄꯨꯔ ꯇꯥꯔꯣ ꯃꯣꯏꯗꯤ ꯀꯩꯅꯣꯁꯨ ꯂꯩꯇꯦ ꯍꯥꯏ ꯏꯟꯇꯔꯚꯤꯌꯨꯁꯨ ꯂꯩꯇꯦ ꯍꯥꯏ
ꯂꯩ ꯇꯅꯤ
ꯄꯤ ꯑꯣꯒꯤꯗꯤ ꯏꯟꯇꯔꯚꯤꯌꯨ ꯂꯩ ꯍꯥꯏꯌꯦꯕ ꯑꯗꯨꯒ ꯑꯗꯨꯒꯤꯅ ꯑꯃꯨꯛ ꯏꯟꯇꯔꯚꯤꯌꯨ ꯂꯩꯇꯦ ꯍꯥꯏꯌꯦꯕ
ꯂꯨꯏ ꯌꯥꯗꯃꯦ ꯀꯩꯁꯨ ꯂꯨꯗ ꯍꯥ
ꯅꯪ ꯊꯥꯖꯤꯜꯂꯣꯏꯗ꯭ꯔꯣ
ꯑꯦꯒꯤ ꯕꯦꯡꯇꯤ ꯇꯥꯔꯣꯢ
ꯀꯔꯤ ꯊꯥꯗꯦꯏꯕ ꯑꯦ ꯁꯦ ꯁꯤ
ꯑꯌꯦ
ꯑꯃꯤꯒꯤ ꯁꯤꯄꯤꯌꯣ ꯑꯥꯔꯃꯤ ꯊꯥꯔꯣ ꯉꯔꯥꯡ ꯇꯣꯕꯣꯛꯇꯨ ꯊꯥ ꯆꯠꯂ ꯑꯗꯨꯒ ꯀꯩꯅꯣ ꯖꯤ ꯀꯦꯗꯨ ꯖꯦꯅꯦꯔꯦꯜ ꯅꯣꯂꯦꯖꯁꯨꯨ ꯀꯣꯏꯁꯟ ꯑꯍꯨꯝꯗꯩ ꯈꯪꯗꯦ ꯀꯨꯟ ꯃꯉꯥꯗ꯭ꯔ ꯀꯩꯅꯣ ꯀꯨꯟꯗꯅ
ꯖꯤ ꯀꯦ ꯑꯉꯣꯟꯗ ꯊꯥ
ꯑꯍꯨꯝꯗꯦꯅ ꯈꯪꯗꯦꯌꯦ ꯃꯥ
ꯀꯩ ꯇꯧꯋꯦ ꯈꯪꯗꯦ ꯀꯩ ꯇꯥꯗꯣꯏ ꯑꯌꯦꯟ ꯋꯥ
ꯎꯝ ꯁꯥꯏꯁꯨ ꯌꯥꯎꯑꯦ ꯍꯥꯏꯕꯅꯦ ꯀꯩꯅꯣ ꯏꯟꯗꯤꯑꯦ ꯒꯥꯏꯗꯨꯗꯤ ꯁꯦꯝꯃꯤ
ꯁꯤ ꯗꯤ ꯑꯦꯁ ꯊꯥꯗꯥ ꯌꯥꯔꯣꯏ
ꯁꯤ ꯗꯤ ꯑꯦꯁ ꯊꯥꯎ ꯁꯤ ꯗꯤ ꯑꯦꯁ ꯏꯟꯗꯤꯌꯦ ꯗꯤ ꯌꯥꯔꯣꯏ ꯁꯤ ꯗꯤ ꯑꯦꯁ ꯊꯗꯣꯔꯦ ꯀꯥꯏ ꯏꯟꯗꯤꯑꯦꯗꯤ ꯇ꯭ꯌꯨꯜꯚ ꯂꯣꯏꯔꯥ ꯊꯥꯗꯣꯏ ꯑꯦꯛꯓꯥꯝ ꯅꯤꯅꯥ ꯏꯅꯥꯎ ꯊꯥꯏꯗꯣꯛꯑꯒ ꯀꯗꯥꯏꯗꯒꯤ ꯁꯔꯥꯛ ꯁꯥꯗꯣꯏꯅꯤ ꯆꯍꯤꯁꯨ ꯑꯔꯣꯏꯕꯤ ꯃꯥꯡꯉꯥꯅꯤ ꯆꯍꯤ ꯃꯥꯡꯕꯗꯤ ꯂꯥꯏꯔꯗꯅꯥ ꯆꯍꯤ ꯍꯦꯜꯂꯝꯃꯅꯦꯕ ꯌꯥꯔꯝꯃꯔꯣꯏꯕ ꯇ꯭ꯌꯨꯜꯚ ꯂꯣꯏꯕ ꯊꯥꯗꯧ ꯄꯣꯠꯅꯤ
ꯒ꯭ꯔꯦꯖꯨꯋꯦꯠ ꯂꯣꯏꯔ ꯊꯥꯕ ꯍꯥꯏ ꯁꯤ ꯗꯤ ꯑꯦꯁ ꯁꯤ ꯗꯤ ꯑꯦꯁ ꯒꯨꯝꯕ ꯁꯤ ꯄꯤ ꯌꯣ ꯒꯨꯝꯕꯥ ꯊꯕꯥ ꯌꯥꯅꯤ ꯁꯤ ꯄꯤ ꯑꯣꯁꯨ ꯃꯤ ꯈꯜꯂꯦꯕꯥ ꯍꯟꯗꯛ ꯑꯗꯣ ꯀꯠ‌ ꯑꯣꯐ ꯌꯥꯝ ꯅꯦꯝꯃꯦ ꯍꯥꯏꯕ ꯀꯩꯅꯣꯒꯤꯗꯤ ꯁꯦꯗꯨꯜ ꯀꯥꯁꯀꯤꯗꯤ
ꯃꯃꯥꯡ ꯀꯩꯌꯥ ꯃꯥꯔꯛ ꯆꯍꯨꯝꯗ ꯅꯥꯏꯟꯇꯤ ꯐꯪꯉꯥꯗꯤ ꯈꯜꯂꯦ ꯅꯨꯡꯉꯥꯏꯌꯦꯕ
ꯅꯪ ꯃꯦꯠꯁ ꯍꯣꯠꯄ ꯇꯜꯂꯥꯗꯤ ꯄꯥ ꯁꯤ ꯗꯤ ꯑꯦꯁ ꯇꯤ ꯃꯦꯟꯁ ꯌꯥꯎꯅꯕꯅꯦ
ꯏꯪꯂꯤꯁꯇ ꯖꯦꯅꯦꯔꯜ ꯈꯛꯇꯪ ꯂꯩ ꯖꯦꯅꯔꯦꯜ ꯍꯥꯏꯗꯤ ꯁꯥꯏꯟꯁ ꯏꯪꯂꯤꯁꯅꯦ ꯑꯗꯨꯒ
ꯍꯣꯏ ꯐꯔꯦ ꯚꯥꯏ ꯑꯗꯨꯗꯤ ꯃꯊꯪ ꯑꯃꯨꯛ ꯇꯧꯔꯛꯑꯒꯦ ꯂꯣꯏꯗ꯭ꯔꯣꯃꯥꯜꯂꯦ ꯃꯇꯝꯁꯦꯀꯣ ꯃꯇꯝꯁꯦ ꯂꯣꯏꯔꯥ ꯃꯥꯜꯂꯦ ꯑꯃꯥꯃꯨꯛ ꯇꯧꯔꯛꯑꯒꯦ ꯎꯝ ꯊꯝꯃꯦ ꯊꯝꯃꯦ